ꯍꯂꯣ ꯇꯕ
ꯁꯥꯏ ꯐꯖꯅ
ꯀꯩ ꯇꯧꯔꯤꯒꯦ
ꯅꯪꯕꯨ ꯋꯥꯔꯤ ꯁꯥꯒꯦꯅ ꯉꯥꯏꯔꯤꯕꯅꯤ
ꯍ ꯆꯥꯛꯗꯤ ꯆꯥꯔꯕꯣ
ꯆꯔꯦ ꯑꯣꯏꯌꯦ
ꯑꯣ ꯀꯔꯤ ꯀꯔꯤ ꯑꯦꯟꯖꯥꯡ ꯀꯔꯤ ꯃꯊꯦꯜ ꯇꯧꯔꯒꯦ ꯉꯁꯤꯗꯤ
ꯉꯁꯤꯗꯤ ꯎ ꯃꯅꯦꯟ ꯃꯅꯥ ꯑꯗꯨꯒ ꯗꯥꯎ ꯑꯗꯨꯒ ꯑꯃꯒꯗꯤꯌꯦ ꯔꯦꯗꯤꯁ ꯈꯪꯕ꯭ꯔꯣ
ꯑꯥ
ꯑꯗꯨ ꯑꯍꯨꯝ ꯆꯥꯏꯦ
ꯎꯝ ꯃꯥꯟꯅꯒꯗꯧꯔꯦ ꯑꯩꯈꯣꯏꯁꯨ ꯑꯩꯈꯣꯏꯗꯤ ꯃꯥꯏꯔꯦꯟ ꯃꯅꯥ ꯈꯛꯇ ꯆꯥꯏꯌꯦ
ꯑꯣ ꯑ ꯑꯆꯥ ꯑ ꯅꯪ ꯀꯅꯥ ꯀꯅꯥ ꯂꯩꯒꯦ
ꯑꯩꯈꯣꯏ ꯏꯃꯨꯡꯁꯤꯡ ꯑꯗꯨꯝ ꯂꯩꯌꯦꯔ ꯍꯥꯏꯗꯤ ꯈꯨꯟꯗ ꯂꯩꯌꯦ
ꯃꯤ ꯌꯥꯝ ꯂꯩꯔꯨꯔꯣ
ꯃꯤ ꯌꯥꯝꯗꯦ
ꯀꯥꯌꯥ ꯂꯩ ꯃꯤ ꯀꯌꯥ ꯂꯩꯒꯦ
ꯎꯝ ꯇꯔꯨꯛ ꯑꯩꯒ ꯑꯩꯒꯤ ꯗꯥꯗꯥ ꯗꯥꯗꯥꯒꯤ ꯅꯨꯄꯤ ꯏꯅꯥꯎꯅꯨꯄꯥ ꯏꯃꯥ ꯏꯄꯥ
ꯅꯪꯒꯤ ꯗꯗꯥ ꯅꯨꯄꯤ ꯊꯤꯔꯦ ꯊꯤꯈ꯭ꯔꯕꯣ
ꯅꯨꯄꯤ ꯊꯤꯈ꯭ꯔꯦ ꯀꯩꯅꯣ ꯍꯧꯖꯤꯛꯀꯥꯟ ꯀꯩ ꯐꯦꯕꯋꯥꯔꯤ ꯀꯣ
ꯎꯝ
ꯐꯤꯕꯋꯥꯔꯤꯇꯟ ꯄꯤꯊꯤꯕ
ꯅꯪ ꯆꯍꯤ ꯀꯌꯥ ꯁꯨꯔꯦ ꯑꯗꯨꯗꯤ
ꯑꯩꯒꯤ ꯆꯍꯤꯔꯣ ꯌꯥꯡꯈꯩ ꯁꯨꯔꯦ
ꯌꯥꯡꯈꯩ ꯁꯨꯔꯦꯕ ꯅꯆꯤꯟ ꯊꯤꯒꯅꯨꯗꯥ
ꯀꯩꯅꯣꯅꯦ ꯅꯨꯄꯥꯁꯦ ꯑꯗꯨꯝ ꯅꯨꯄꯤ ꯆꯍꯤ ꯎꯕ ꯈꯪ ꯑꯗꯨꯝ ꯍꯥꯡꯉꯒ ꯂꯩꯕꯗꯣ
ꯍꯥ ꯍꯥꯡꯕ ꯌꯥꯗꯔꯣ ꯑꯗꯨꯒꯨꯝꯕ
ꯍꯪ ꯍꯪꯕ ꯌꯥꯗꯦ ꯍꯣꯏ
ꯍꯪꯕ ꯌꯥꯗꯦꯕ
ꯍꯪꯒꯅꯨ ꯍꯪꯒꯅꯨ ꯍꯥꯏꯕ ꯅꯠꯇ꯭ꯔꯣ ꯅꯨꯄꯤꯒꯤ ꯆꯍꯤ ꯍꯪꯒꯅꯨ ꯍꯥꯏꯕ ꯅꯠꯇ꯭ꯔꯣ ꯍꯝꯍꯝ
ꯑꯁꯤꯗꯔꯣ
ꯅꯠꯇꯦ ꯑꯗꯨ ꯑ ꯅꯨꯄꯤꯒꯤ ꯅꯨꯄꯤꯒꯤ ꯆꯍꯤ ꯍꯥꯡꯒꯅꯨ ꯑꯗꯨꯝ ꯃꯤꯅ ꯑꯗꯨꯝ ꯍꯥꯏꯅꯩꯩꯅ
ꯑꯗꯣ ꯍꯪꯔꯗꯤ ꯈꯔꯗꯤ ꯂꯩꯌꯦꯅꯦ ꯑꯗꯨꯒꯤꯅꯤꯗ
ꯑꯗꯨ ꯎꯜ ꯑꯩꯗꯤ ꯑ ꯍꯟꯅꯨꯕꯤꯅꯦ
ꯍꯅꯨ
ꯍꯟ ꯑ ꯍꯅꯨꯕꯤ ꯅꯠꯇꯕ ꯏꯗꯣꯝꯆꯥ ꯀꯣ
ꯑꯣ ꯅꯪꯕꯨꯔꯣ
ꯎꯝ ꯏꯆꯦ ꯀꯧ ꯏꯆꯦ
ꯏꯆꯦ
ꯎꯝ
ꯏꯆꯦ
ꯑꯧ ꯀꯩ ꯍꯥꯏꯒꯦ ꯍꯥꯎ ꯍꯥꯏꯁꯤꯗꯤ
ꯎꯝ
ꯀꯩꯗꯧꯔꯒ ꯂꯩꯕ꯭ꯔꯣ ꯍꯧꯖꯤꯛ
ꯑꯁ ꯃꯄꯥꯟꯗ ꯐꯝꯔꯒ ꯂꯩꯌꯦ
ꯑꯣ ꯎꯝ ꯅꯪꯒꯤ ꯀꯅꯥ ꯀꯅꯥ ꯂꯩꯕꯅꯣ
ꯑꯩꯗꯤ ꯑꯩꯁꯨ ꯐꯦꯃꯂꯤꯒ ꯂꯩꯑꯦ
ꯑꯣ ꯅꯨꯡꯉꯥꯏꯕ꯭ꯔꯣ
ꯅꯨꯡꯉꯥꯏꯗ꯭ꯔꯗꯤ ꯌꯥꯝ ꯅꯨꯡꯉꯥꯏꯌꯦ
ꯍꯝꯍꯝꯍꯝ
ꯅꯪꯒꯤ ꯅꯦꯠꯁꯦ ꯌꯥꯝ ꯅꯨꯡꯉꯥꯏꯃꯜꯂꯦꯅꯦ ꯉꯁꯤꯗꯤ
ꯑꯩꯒꯤꯔꯣ
ꯍꯣꯏ
ꯑꯣ
ꯅꯠꯇ꯭ꯔꯣ
ꯎꯝ ꯃꯥꯅꯦ
ꯅꯪ ꯀꯔꯤ ꯊꯕꯛ ꯇꯧꯔꯒ ꯂꯩꯕꯅꯣ
ꯊꯕꯛ ꯇꯧꯗꯦꯗ ꯈꯨꯟꯗ ꯂꯩꯕꯕꯨ ꯀꯔꯤ ꯊꯕꯛ ꯇꯧꯒꯦꯔꯣ
ꯅꯠꯇꯦ ꯍꯥꯏꯕꯗꯤ ꯑꯤ ꯅꯪ ꯀꯔꯤ ꯊꯕꯛ ꯍꯥꯏꯕꯗꯤ ꯏꯁꯇꯨꯗꯦꯟ ꯑꯣꯏꯕ꯭ꯔꯥ ꯅꯠꯇ꯭ꯔꯗꯤ ꯊꯕꯛ ꯁꯨꯕ꯭ꯔꯥ ꯀꯔꯤ ꯇꯧꯕꯅꯣ ꯍꯥꯏꯕꯅꯤꯗ
ꯀꯩꯁꯨ ꯇꯧꯗꯦ ꯍꯥꯏꯕ ꯀꯩꯁꯨ ꯇꯧꯗꯦ ꯍꯥꯏꯕ ꯑꯗꯨꯝ ꯌꯨꯝ ꯁꯪꯅꯦꯕ ꯑꯩꯗꯤ
ꯎꯝ ꯌꯥꯝꯅ ꯉꯥꯛꯇꯄ꯭ꯔꯣ
ꯅꯠꯇꯦ ꯅꯪꯒꯤ ꯅꯪꯒꯤ ꯃꯈꯣꯟꯗꯣ
ꯎꯝ
ꯌꯥꯝ ꯂꯣ ꯑꯣꯏꯕ ꯑꯗꯨꯒꯤꯅꯤꯗ
ꯑꯣ ꯑꯉꯥꯡ ꯃꯥꯟꯕ꯭ꯔꯣ
ꯑꯉꯥꯡ ꯃꯥꯜꯂꯦ ꯑꯩꯒꯤ ꯕꯦꯁꯀ ꯈꯔ ꯃꯥꯜꯂꯦ ꯌꯥꯝ ꯑꯍꯟꯗꯤ ꯑꯣꯏꯗꯕꯣꯏ ꯃꯜꯂꯦ
ꯅꯪꯒꯤ ꯆꯍꯤꯗꯤ ꯀꯌꯥ ꯁꯨꯔꯒꯦ ꯑꯗꯣ
ꯑꯩꯒꯤ ꯆꯍꯤꯗꯤ ꯌꯥꯝꯕꯗꯤ ꯌꯥꯝꯈ꯭ꯔꯦ ꯇ꯭ꯋꯦꯟꯇꯤ ꯊ꯭ꯔꯤ ꯌꯧꯔꯦ
ꯑꯁ ꯑꯉꯥꯡ ꯑꯅꯤꯗ ꯑꯗꯨꯗꯤ
ꯀꯥꯏ ꯂꯩꯒ ꯉꯅꯨꯍꯦ
ꯇ꯭ꯋꯦꯟꯇꯤ ꯊ꯭ꯔꯤꯕꯨ ꯑꯍꯟꯅꯅꯤ ꯍꯥꯏꯕ꯭ꯔꯣ
ꯑꯍꯟꯁꯨ ꯅꯠꯇꯦ ꯑꯗꯨ ꯑꯉꯥꯡ ꯅꯠꯇꯦ
ꯃꯥꯅꯦ ꯑꯩꯈꯣꯏꯒꯤꯗꯤ ꯑꯉꯥꯡ ꯑꯥꯎ ꯑꯉꯥꯡ ꯃꯆꯥꯁꯤꯡꯅꯤ
ꯑꯉꯥꯡ ꯃꯆꯥꯁꯤꯡꯒꯤ ꯕꯦꯁꯇ ꯌꯧꯋꯦꯕ ꯑꯩꯁꯦ ꯅꯪꯒꯤ ꯑꯣ ꯈꯥꯟꯗ ꯗꯦ
ꯑꯩ ꯑꯩꯗꯤ ꯅꯠꯇꯦꯀꯣ ꯑꯩ ꯑꯩꯕꯨꯗꯤ ꯏꯆꯦꯀꯣ
ꯑꯁ ꯅꯪꯁꯦ ꯌꯥꯝ ꯑꯉꯥꯡ ꯃꯥꯜꯂꯦ
ꯑꯩꯒꯤ ꯀꯩꯅꯣ ꯑꯩꯒꯤ ꯈꯣꯟꯖꯦꯜꯗꯣ ꯈꯔ ꯄꯤꯛꯄꯒꯤꯅꯦꯕ ꯀꯩꯗꯧꯕꯤꯔꯣ ꯈꯪꯗꯦ ꯑꯩꯅ ꯄꯤꯍꯟꯅꯤꯡꯉꯤꯣꯟ ꯆꯥꯎꯍꯟꯅꯤꯡꯉꯦ ꯑꯗꯨ ꯃꯊꯟ ꯑꯇꯕ ꯄꯤꯛꯄꯒꯤꯀꯣꯣ ꯌꯥꯗ꯭ꯔꯁꯤ ꯍꯌꯦꯡꯗꯤ ꯈꯔ ꯆꯥꯎꯍꯟꯗ꯭ꯔꯗꯤ ꯌꯥꯔꯣ
ꯅꯪꯒꯤ ꯐꯣꯇꯣꯗꯣ ꯌꯦꯡꯒꯦ ꯍꯣꯔꯦꯟ ꯊꯔꯛꯑꯣ ꯌꯦꯡꯒꯦ ꯅꯪ ꯑꯉꯥꯡ ꯑꯣꯏꯕ꯭ꯔꯥ
ꯅꯪ ꯈꯪꯒꯅꯤꯀꯣ ꯑꯩꯒꯤ ꯐꯣꯇꯣ ꯌꯦꯡꯉꯒ ꯑꯁ ꯑꯗꯨꯔꯣ ꯍꯥꯏꯔꯒꯅꯤꯀꯣ
ꯍꯣꯏ ꯍꯣꯏ ꯊꯧꯔꯛꯑꯣ ꯊꯧꯔꯛꯑꯣ ꯌꯦꯡꯒꯦ ꯍꯣꯔꯦꯟ ꯋꯥꯔꯤ ꯁꯥꯕ ꯂꯣꯏꯔꯤꯕ ꯀꯣ
ꯑꯣ ꯑꯩꯒꯤ ꯀꯩꯅꯣ ꯑꯩꯒꯤ ꯑꯩ ꯐꯣꯇꯣ ꯍꯥꯞꯕꯗꯣ ꯎꯗꯕ꯭ꯔꯣ
ꯀꯥꯏꯗꯒꯤꯅꯣꯅꯦꯍꯦ ꯐ꯭ꯂꯥꯋꯔꯒ ꯆꯞ ꯃꯥꯟꯅꯩ ꯑꯗꯨꯗꯤ ꯀꯥꯏꯗꯒꯤ ꯎꯗꯧꯅꯣꯅꯦ
ꯑꯗꯨ ꯎꯕ꯭ꯔꯣꯅꯦꯅ
ꯑꯥ ꯎꯋꯦ
ꯑꯁ ꯎ ꯎꯍꯦ ꯍꯥꯏꯅ ꯀ ꯑꯩꯗꯤ ꯀꯅꯣꯅꯦꯍꯦ ꯑꯗꯨ ꯑꯗꯨ ꯎꯔꯗꯤ ꯂꯣꯏꯔꯦ
ꯑꯩꯗꯤ ꯑꯣꯏꯑꯦꯕ
ꯑꯩꯈꯣꯏꯗꯤ ꯎꯗꯦ ꯈꯪꯗꯦ ꯀꯃꯥꯏꯅ ꯎꯕꯅꯣꯅꯣ
ꯃꯄꯥꯟꯗ ꯂꯩꯕꯗꯣ ꯀꯥꯡ ꯆꯤꯛꯇꯕ꯭ꯔꯣ ꯅꯪꯕꯨꯗꯤ
ꯆꯤꯇꯦ ꯍꯧꯖꯤꯛ ꯌꯥꯝ ꯌꯥꯝ ꯌꯥꯝ ꯐ꯭ꯔꯦꯁ ꯑꯣꯏꯌꯦ ꯅꯦꯆꯔꯦꯜ ꯋꯤꯡ ꯅꯨꯡꯁꯤꯠ ꯊ ꯍꯥꯏꯁꯤꯔ ꯌꯥꯝ ꯂꯥꯏꯕ ꯌꯥꯝ ꯅꯨꯡꯉꯥꯏꯕ
ꯗꯤ ꯅꯨꯡꯉ ꯏꯨꯡ ꯃꯅꯨꯡꯗꯗꯤ ꯌꯥꯝ ꯀꯝꯐꯣꯔꯇꯦꯕꯜ ꯑꯣꯏꯇꯦꯕꯀꯣ
ꯑꯣ ꯑꯩꯁꯨꯨꯝ ꯃꯄꯥꯟꯅ ꯂꯦꯞꯄꯅꯦ
ꯑꯗꯨꯗꯤ ꯆꯞꯇꯥꯔꯦꯅꯦ ꯃꯅꯥ ꯂꯩꯅꯔꯦꯗꯤ꯫
ꯑꯩꯕꯨꯗꯤ ꯀꯥꯡ ꯆꯤꯛꯄꯒꯤꯀꯣ ꯑꯁ ꯉꯁꯥꯏꯗꯒꯤ ꯆꯤꯛꯂꯒ ꯂꯩꯕꯗꯣ ꯑꯩꯒꯤ꯫ ꯈꯣꯟꯁꯤꯡꯗꯣ ꯀꯥꯡꯅ ꯂꯣꯏꯅ ꯆꯥꯊꯣꯛꯈ꯭ꯔꯦꯕ꯫
ꯑꯗꯨꯗ ꯃꯅꯨ ꯑꯗꯨꯗꯤ ꯃꯅꯨꯡꯗ ꯂꯩꯔꯣꯅꯦ꯫
ꯃꯅꯨꯡꯗ ꯂꯩꯔꯒ ꯎꯝ ꯅꯨꯄꯥꯁꯤꯡꯕꯨ ꯋꯥꯔꯤ ꯁꯥꯕꯗꯣ ꯅꯨꯡꯉꯥꯏꯇꯕꯀꯣ꯫
ꯇꯥꯗꯦꯕꯤ
ꯀꯅꯥꯁꯨ ꯂꯩꯇꯦꯗ ꯑꯩꯈꯣꯏ ꯏꯃꯨꯡ ꯁꯤꯟꯅꯩ ꯍꯥꯏꯕꯗꯣ ꯑꯩꯁ
ꯑꯗꯨꯗꯤ ꯅꯨꯡꯁꯤꯕ ꯋꯥꯔꯤ ꯁꯥꯕꯤ ꯌꯥ ꯍꯥꯏꯅ ꯅꯝꯊ ꯊꯟꯖꯕ ꯂꯩꯔꯦ
ꯑꯗꯨ ꯁꯥꯁꯦ ꯍꯥꯏꯔꯒ ꯂꯥꯛꯄꯅꯦꯕ ꯑꯗꯨ ꯅꯪꯅ ꯑꯃꯁꯨ ꯍꯥꯏꯔꯛꯇꯕꯒꯤꯀꯣ꯫
ꯑꯗꯨ ꯈꯔ ꯁꯥꯕꯤꯔꯣꯅꯦ꯫
ꯑꯁ ꯅꯪꯅ ꯁꯥꯕ ꯍꯥꯏꯔꯣꯏꯗ ꯑꯉꯥꯡ ꯑꯣꯏꯔꯤꯕꯅꯤꯅ꯫
ꯎꯝ ꯃꯥꯅꯤ ꯃꯥꯅꯤ ꯅꯣꯏꯅ ꯍꯥꯏꯒ ꯍꯥꯏꯒꯗꯧꯕꯅꯦꯕ ꯑꯗꯨꯗꯤ ꯅꯣꯏ ꯀꯔꯥꯏ꯫
ꯅꯪ ꯅꯪꯗꯣ ꯈꯨꯝꯕ ꯍꯩꯔꯣꯏꯕ ꯑꯩꯅ ꯍꯥꯏꯔꯛꯑꯁꯨ꯫
ꯑꯥ ꯑ ꯏ ꯏ ꯌꯦꯡꯒꯦ ꯌꯦꯡꯒꯦ ꯍꯨꯝꯕ ꯌꯦꯡꯒꯦ ꯍꯥꯏꯕ꯭ꯔꯥ ꯀꯃꯥꯏꯅ ꯇꯧꯕ꯭ꯔꯣ꯫
ꯌꯥꯔꯦ ꯌꯥꯔꯦ ꯍꯥꯏꯔꯛꯑꯣꯏ꯫ ꯍꯌꯦꯡꯗꯤ ꯀꯥꯏꯗ ꯆꯠꯀꯦꯔꯣ꯫
ꯍꯌꯦꯡꯗꯤ ꯍꯌꯦꯡꯗꯤ ꯁꯇꯔꯗꯦꯅꯦꯕꯀꯣ꯫
ꯑꯥ
ꯍꯌꯦꯡꯗꯤ ꯌꯨꯝꯗ ꯂꯩꯗꯧ ꯃꯥꯜꯂꯦ꯫
ꯑꯣ ꯅꯪꯁꯨ ꯌꯨꯝꯗ ꯑꯗꯨꯝ ꯂꯩꯕ꯭ꯔꯣ꯫
ꯊꯕꯛꯇꯤ ꯌꯥꯝ ꯇꯧꯋꯤꯗ꯫
ꯀꯩ ꯊꯕꯛ ꯂꯧꯒꯤ ꯊꯕꯛ
ꯂꯧꯒꯤꯗꯤ ꯅꯠꯇꯦ ꯗꯦ ꯇꯥꯏꯝꯗꯤꯀꯣ ꯌꯨꯝꯗ ꯂꯩꯇꯦꯕ
ꯑꯣ
ꯅꯥꯏꯠ ꯇꯥꯏꯝ ꯅꯥꯏꯠ ꯇꯥꯏꯝ ꯈꯛꯇꯅꯦ ꯑꯩ ꯁꯤꯗ ꯌꯨꯝꯗ ꯂꯩꯕꯗꯣ꯫
ꯑꯣ
ꯅꯨꯡꯁꯤꯕ ꯋꯥꯔꯤꯗꯣ ꯂꯤꯌꯣ ꯍꯥꯏꯕꯅꯤꯅꯦ ꯅꯪ ꯀꯔꯤꯅꯣꯅꯦ ꯂꯤꯗꯦꯅꯦ ꯅꯪ꯫ ꯈ ꯂꯤꯄꯤ ꯈꯔ ꯂꯤꯄꯤꯌꯣꯅꯦ ꯅꯨꯄꯤꯕꯨ ꯀꯃꯥꯏꯅ ꯋꯥꯔꯤ ꯁꯥꯕꯅꯣ ꯈꯔ ꯍꯥꯏꯕꯤꯔꯣ꯫
ꯑꯁ ꯑꯩ ꯑꯩꯁꯨ ꯈꯪꯗꯤꯌꯦ꯫
ꯑꯩꯗꯤ ꯀꯃꯥꯏꯅ ꯅꯨꯄꯤꯒ ꯋꯥꯔꯤ ꯁꯥꯕꯅꯣ ꯍꯩꯇꯦꯕ ꯑꯗꯨꯒꯤ ꯈꯔ ꯅꯪꯅ ꯍꯥꯏꯕꯤꯔꯣꯅꯦ꯫
ꯈꯪꯗꯦ ꯂꯣꯏꯅ ꯀꯥꯎꯈ꯭ꯔꯦꯕꯣ ꯅꯪꯕꯨ ꯋꯥꯔꯤ ꯁꯥꯔꯒ ꯂꯣꯏꯅ ꯀꯥꯎꯈ꯭ꯔꯦ꯫
ꯃꯤ ꯈꯔꯗꯤ ꯌꯥꯝ ꯋꯥꯔꯤ ꯁꯥꯕ ꯍꯩꯌꯦ ꯅꯨꯄꯤꯕꯨꯀꯣ꯫
ꯑꯥ
ꯅꯨꯄꯤꯁꯨ ꯂꯩꯔꯝꯅꯤ ꯅꯨꯄꯤ ꯅꯨꯄꯥꯕꯨ ꯋꯥꯔꯤ ꯌꯥꯝ ꯁꯥꯕ ꯍꯩꯕ꯫
ꯑꯣ ꯑꯩꯒꯨꯝꯕꯔꯣ
ꯃꯥꯅꯦ ꯃꯤ ꯈꯔꯗꯤ ꯂꯩꯌꯦ ꯅꯨꯄꯤ ꯅꯨꯄꯤꯁꯨ ꯅꯨꯄꯥꯁꯨ ꯌꯥꯝ ꯋꯥꯔꯤ ꯁꯥꯕ ꯅꯨꯡꯁꯤꯕ ꯋꯥꯔꯤ ꯌꯥꯝ ꯍꯩꯕ꯫ ꯏꯟꯇꯔꯦꯁ ꯌꯥꯝ ꯌꯥꯎꯕ ꯑꯗꯨꯒꯨꯝꯕ ꯋꯥꯔꯤ ꯌꯥꯝ ꯁꯥꯕ ꯃꯤ ꯂꯩꯌꯦ꯫
ꯅꯨꯡꯁꯤꯗ꯭ꯔꯁꯨ ꯅꯨꯡꯁꯤꯕꯒꯤ ꯋꯥꯔꯤ ꯁꯥꯕ꯭ꯔꯣ꯫
ꯈꯪꯗꯦ ꯑꯩ
ꯏꯁ ꯅꯪꯅ ꯈꯪꯉꯒ ꯍꯥꯏ ꯍꯥꯏꯔꯛꯄ ꯅꯠꯇ꯭ꯔꯣ꯫
ꯅꯠꯇꯦ ꯃꯤ ꯈꯔ ꯂꯩꯌꯦꯕ ꯌꯥꯝ ꯋꯥꯔꯤ ꯁꯥꯕ ꯍꯩꯕ꯫
ꯑꯣ ꯅꯪꯁꯨ ꯑꯣꯏꯔꯝꯅꯤꯗ
ꯑꯩ ꯈꯪꯗꯦ ꯅꯪꯅ ꯈꯪꯅꯤ ꯍꯥꯏꯗꯤ ꯋꯥꯏ ꯑꯩꯈꯣꯏꯅꯤ ꯈꯔ ꯋꯥꯔꯤ ꯁꯥꯔꯦꯕ ꯀꯃꯥꯏꯅ ꯇꯧꯕꯅꯣ ꯅꯪꯅ ꯈꯪꯅꯤ ꯑꯗꯨꯗꯤ꯫
ꯅꯪꯅ ꯅꯪ ꯍꯥꯏꯔꯛꯑꯣ
ꯀꯔꯤ ꯑꯩꯅ ꯀꯔꯤ ꯍꯥꯏ ꯍꯥꯏꯔꯛꯑꯣ ꯍꯥꯏꯕꯔꯣ꯫
ꯑꯩ ꯅꯨꯄꯤ ꯍꯩꯅꯗꯦ ꯅꯨꯡꯁꯤꯕ ꯋꯥꯔꯤ ꯁꯥꯕ ꯍꯥꯏꯕ ꯍꯥꯏꯔꯛꯑꯣꯕ꯫ ꯍꯥꯏꯔꯛꯑꯣꯕꯅꯪ꯫
ꯑꯗꯨ ꯀꯔꯤ ꯑ ꯎꯝ ꯀꯔꯤ ꯀꯃꯥꯏꯅ ꯍꯧꯒꯦꯔꯥ꯫
ꯈꯪꯗꯦ ꯀꯃꯥꯏꯅ ꯍꯧꯒꯗꯕꯅꯣ꯫
ꯑꯩꯁꯨ ꯈꯪꯗꯦ꯫
ꯑꯗꯨꯗꯤ ꯆꯞ ꯃꯥꯟꯅꯔꯦ ꯗ꯭ꯔꯣ ꯇꯥꯔꯦ ꯑꯗꯨꯗꯤꯀꯣ꯫
ꯗ꯭ꯔꯣ ꯇꯥꯔꯦꯕ ꯑꯗꯨꯗꯤ꯫ ꯄꯨꯡ ꯀꯌꯥꯗ ꯊꯨꯝꯒꯦ ꯗ꯭ꯔꯣ ꯇꯥꯔꯦ ꯑꯁꯤꯗ
ꯕꯣꯜ ꯌꯦꯡꯂꯣꯏꯗ꯭ꯔꯣ ꯅꯪꯗꯤ꯫
ꯑꯗꯨ ꯍꯪꯒꯦ ꯇꯧꯕꯅꯤꯅ ꯑꯩꯁꯨ ꯑꯃꯨꯛ꯫
ꯌꯥꯗꯦ꯫
ꯇꯥꯕ꯭ꯔꯣ ꯅꯪ ꯕꯣꯜ ꯌꯦꯡꯂꯣꯏꯗ꯭ꯔꯣ꯫
ꯎꯝ ꯉꯁꯤꯗꯤ ꯌꯦꯡꯉꯣꯏ꯫
ꯑꯩꯈꯣꯏꯒꯤ꯫
ꯅꯪ ꯉꯁꯤꯗꯤ ꯅꯪꯕꯨ ꯋꯥꯔꯤ ꯁꯥꯒꯦ꯫
ꯑꯗꯨ ꯕꯣꯜꯗꯨ ꯄꯨꯡ ꯑꯍꯨꯝꯗꯅꯦꯕ꯫
ꯏꯁ ꯀꯥꯏꯗꯒꯤ ꯑꯗꯨꯗ ꯌꯦꯡꯉꯁꯨ ꯌꯦꯡꯒꯗꯕꯣꯍꯦ ꯀꯗꯥꯏꯗꯒꯤ꯫
ꯄꯨꯡ ꯄꯨꯡ ꯑꯍꯨꯝꯗꯁꯨ ꯏꯕꯥꯅꯤ ꯋꯥꯔꯤ ꯁꯥꯁꯦ ꯍꯥꯏꯕ꯭ꯔꯣ꯫
ꯅꯪ ꯌꯥꯔꯗꯤ ꯌꯥꯔꯦ꯫
ꯇꯨꯗꯔꯤꯅ ꯑꯩꯁ꯫
ꯌꯥꯏ ꯑꯗꯨꯁꯨ꯫
ꯑꯗꯨ ꯍꯌꯦꯡ ꯑꯩꯒꯤ ꯌꯨꯝꯗ ꯂꯥꯛꯑꯒ ꯆꯥꯛ ꯏꯟꯖꯥꯡ ꯊꯣꯡꯕꯤꯌꯣ ꯑꯗꯨꯗꯤ꯫
ꯀꯥꯏꯗꯒꯤꯅꯣ꯫
ꯑꯩ ꯉꯟꯅ ꯍꯧꯒꯠꯀꯅꯤ ꯅꯪ ꯈꯪꯗ꯭ꯔꯣ꯫
ꯑꯗꯨꯒꯨꯝꯕ ꯑꯗꯨꯒꯨꯝꯕ ꯂꯩꯇꯦ ꯑꯩꯈꯣꯏꯗꯤ ꯊꯣꯡꯕ ꯍꯩꯇꯦ꯫
ꯆꯥꯛ ꯏꯟꯖꯥꯡ ꯊꯣꯡꯕ ꯍꯩꯇꯦ ꯍꯥꯏꯕ꯭ꯔꯣ꯫
ꯊꯣꯡꯕꯨꯗꯤ ꯍꯥꯏꯕꯨꯗꯤ ꯍꯥꯏꯔꯝꯅꯤ ꯑꯗꯨ ꯃꯤ ꯆꯥꯕ ꯌꯥꯗꯣꯏꯅꯗꯦꯕ ꯑꯩꯈꯣꯏꯅ ꯊꯣꯡꯕꯗꯤ꯫
ꯏꯁ ꯌꯥꯗꯦꯍꯦ ꯅꯨꯄꯥꯅ ꯆꯥꯛ ꯏꯟꯖꯥꯡ ꯊꯣꯡꯔ ꯍꯥꯎꯋꯦ ꯍꯥꯏꯔꯒ ꯃꯤꯅ꯫ ꯑꯗꯨꯒ ꯁꯤꯗꯗꯤ ꯍꯩꯇꯦ ꯍꯥꯏ꯫
ꯑꯩꯈꯣꯏꯗꯤ ꯑꯩꯈꯣꯏꯗꯤ ꯍꯥꯏꯖꯩ ꯑꯩꯈꯣꯏꯗꯤ꯫
ꯇꯝꯃꯣ꯫
ꯅꯨꯄꯥ ꯑꯣꯏꯔꯖꯨ ꯆꯞ ꯃꯥꯟꯅꯗꯦꯕꯀꯣ꯫
ꯑꯗꯨ ꯇꯝꯃꯣ ꯍꯥꯏꯕ꯫
ꯅꯪ ꯅꯪ ꯅꯪ ꯍꯥꯏꯕꯤꯔꯣ ꯈ꯭ꯔꯥ ꯃꯣꯡꯗꯣ ꯈ꯭ꯔꯥ ꯑꯁꯨꯃꯥꯏꯅ ꯇꯧꯅꯤ ꯁꯨꯃꯥꯏꯅ ꯇꯧꯅꯤ ꯍꯥ
ꯑꯥ꯫ ꯑꯗꯨꯗꯤꯀꯣ ꯍꯌꯦꯡꯁꯦ ꯑꯌꯨꯛꯇ ꯍꯧꯒꯠꯂꯣ ꯉꯟꯅ ꯍꯧꯒꯠꯂꯣ ꯄꯨꯡ ꯃꯔꯤꯗ ꯍꯧꯒꯠꯂꯨꯒꯣ꯫
ꯄꯨꯡ ꯃꯔꯤꯗ ꯎꯝ꯫
ꯑꯗꯨ꯫